ꯍ ꯍꯂꯣ
ꯇꯥꯏ ꯇꯥꯏ
ꯅꯪꯕꯨꯣꯜ ꯌꯦꯡꯅꯤꯡꯗ꯭ꯔꯣ
ꯑꯩꯔꯣ
ꯑ
ꯈꯪꯗꯦ ꯉꯁꯤ ꯌꯦꯡꯒꯦꯔꯥ ꯌꯦ ꯌꯦꯡꯁꯤꯔꯥ ꯌꯦꯡꯉꯣꯏꯔꯥ ꯈꯪꯗꯦ ꯌꯦꯡꯗꯤꯗꯤ ꯌꯦꯡꯒꯅꯤ ꯇꯨꯝ ꯇꯨꯝꯗ꯭ꯔꯗꯤ ꯌꯦꯡꯒꯅꯤ
ꯇꯨꯝꯍꯜꯂꯣꯏꯒꯦ ꯇꯨꯝꯍꯜꯂꯣꯏꯒꯦ ꯑꯩꯁꯨ ꯃꯤ ꯀꯦꯩꯅ ꯇꯧꯔꯗꯤ ꯇꯨꯝꯃꯣ
ꯍꯣꯏ ꯍꯣꯏ ꯍ ꯑꯗꯨ ꯐ ꯋꯥꯔꯤ ꯁꯥꯟꯅꯔꯒ ꯇꯨꯝꯈ꯭ꯔꯗꯤ ꯈꯪꯗꯦꯀꯣ
ꯑꯗꯨꯃꯥꯏꯅ ꯇꯧꯅꯤ ꯇꯨꯝꯕꯔꯤꯁꯤ ꯉꯁꯤꯗꯤ ꯀꯌꯥꯗꯤ ꯇꯧꯅꯤꯡꯗꯣꯏꯗ ꯃꯤꯠ ꯈꯔ ꯁꯦꯡꯉꯤꯉꯁꯤ
ꯄꯨꯡ ꯀ ꯌꯥꯗꯅ
ꯔꯣ ꯃꯈ ꯃꯈꯥꯏ
ꯑ ꯊꯦꯡꯉꯦ
ꯑꯧ ꯊ ꯊꯃꯅꯤ ꯕꯥꯨ ꯃꯈꯥꯏꯗ ꯈꯔꯕꯨ ꯉꯥꯅꯤꯉꯣ ꯑꯅꯤ ꯃꯈꯥꯏꯒ ꯍꯥꯏꯔꯛꯄ ꯀꯥꯡꯗꯨ ꯑꯅꯤ ꯃꯈꯥꯏꯒ ꯍꯥꯏꯔꯛꯄ ꯀꯥꯡꯕꯨꯁꯤꯗ ꯌꯦꯡꯗ꯭ꯔꯦ
ꯣꯔꯣ ꯃꯈꯐꯥꯏꯗ ꯑꯁ ꯍꯩ ꯍꯩ ꯂꯩꯔꯗꯤ ꯐꯥꯒꯗꯕ ꯆꯝꯄ꯭ꯔꯥ ꯋꯥꯉ ꯇꯨꯝꯅꯤꯡꯕ ꯃꯇꯝꯗ ꯁꯥꯏꯔꯒ ꯂꯩꯔꯨꯗꯦꯕ
ꯍ ꯔ ꯃꯈ ꯈꯥꯏꯗꯦ ꯇꯨ ꯃꯤ ꯉꯝꯄꯅꯤꯗ
ꯎꯝꯝ ꯑꯩꯗꯤ ꯉꯝꯗꯧ ꯃꯥꯗꯦꯗ
ꯍꯥꯏꯗꯤ ꯏꯇꯣꯝꯗꯒꯨꯝꯕ ꯑꯣꯏꯕꯒꯤꯀꯣ ꯁꯨꯝ ꯏ ꯇꯣꯝꯅꯤꯡꯕꯅꯦꯕ ꯃꯤ ꯑꯃꯒꯩꯀꯥ ꯌꯦꯡꯃꯤꯟꯅꯔꯣꯏꯗꯤꯒ ꯌꯦ ꯀꯩꯁꯨ ꯌꯥꯝꯗꯕ ꯅꯤꯡꯉꯣ ꯑꯣꯏꯗꯕꯅꯦꯕ
ꯑꯗꯨ ꯅꯪ ꯕꯣꯜ ꯌꯦꯡꯕꯗꯣ ꯇꯤꯚꯤꯗ ꯌꯦꯡꯕ꯭ꯔꯥ ꯅꯪꯒꯤ ꯐꯣꯟꯗ ꯌꯦꯡꯕ꯭ꯔꯥ
ꯑꯦ ꯐꯣꯟꯗ ꯌꯦꯡꯉꯨꯅꯤ ꯀꯅꯥꯅ
ꯇꯤꯚꯤꯗ ꯌꯦꯡꯉꯣ ꯀꯩꯅꯣ ꯐꯣꯟꯗ ꯌꯦꯡꯂꯗꯤ ꯄꯦꯟꯗꯦ
ꯇꯤꯚꯤꯗ ꯇꯤꯚꯤ ꯁꯤꯟꯅꯗꯦ
ꯍꯥ
ꯇꯤꯚꯤ ꯁꯤꯖꯤꯟꯅꯗꯦ ꯍꯥꯏꯕ ꯑꯩꯈꯣꯏ ꯏꯃꯨꯡꯗꯤ
ꯀꯩꯒꯤ
ꯐꯣꯟꯗ ꯑꯣꯏ ꯂꯣꯏ ꯇꯧꯅꯕꯅꯦ ꯇꯤꯚꯤ ꯌꯨꯝ ꯊꯝꯗꯦ ꯑꯩꯈꯣꯏꯗꯤ
ꯎ
ꯀꯌꯥꯁꯨ ꯌꯦꯡꯅꯗꯦꯗ ꯍꯥꯏꯗꯤ ꯑꯗꯨꯒꯨꯝꯕꯗꯣ
ꯇꯤꯚꯤ ꯂꯩꯔꯁꯨ ꯇꯤꯚꯤ ꯌꯦꯡꯅꯤꯡꯗꯦ ꯑꯩꯗꯤ ꯐꯣꯟꯗ ꯑꯗꯨꯝ ꯌꯦꯡꯉꯒ ꯂꯩ
ꯐꯣꯟꯗꯅ ꯄꯦꯜꯂꯤꯅꯦ ꯍꯥꯏꯗꯤ ꯈꯨꯠꯅ ꯄꯥꯏꯔ ꯌꯦꯡꯉꯨꯅꯦꯅ ꯃꯌꯥꯝ ꯌꯦꯡꯃꯤꯟꯅꯕꯩꯗꯤ ꯑꯃꯨꯛ ꯇꯤꯚꯤꯗ ꯐꯩꯀꯣ
ꯎꯝ
ꯃꯌꯥꯝ ꯌꯦꯡꯃꯤꯟꯅꯕ ꯅꯠꯇꯕꯅꯤꯅ ꯑꯩ ꯏꯁ
ꯑꯩꯈꯣꯏꯅ ꯁ꯭ꯀꯨꯜ ꯂꯩꯔꯤꯉꯩꯗꯗꯤ ꯐꯣꯟ ꯑꯝꯗ ꯊꯥꯡꯀꯠꯂꯒ ꯃꯌꯥꯝ ꯌꯣꯝꯖꯤꯜꯂ ꯌꯦꯡꯉꯤ ꯑ
ꯎꯝ
ꯎꯝ ꯎꯝꯁꯤ ꯑꯠꯇ ꯃꯒꯥꯏ
ꯍꯥꯏ ꯁ꯭ꯀꯨꯜ ꯂꯥꯏꯐꯁꯦ ꯅꯨꯡꯉꯥꯏꯌꯦꯀꯣ
ꯅꯨꯡꯉꯥꯏꯅꯤ ꯃ ꯌꯦꯛꯇꯅꯤ ꯂꯣꯏꯔꯀꯥꯟꯗ ꯊꯣꯛ ꯂꯛꯇꯦ ꯍꯥꯏ ꯁ꯭ꯀꯨꯜ ꯂꯥꯏꯐ ꯂꯣꯏꯔꯗꯤ ꯃꯥꯏ ꯃꯥꯏ ꯂꯥꯏꯟꯗ ꯂꯣꯏ ꯆꯠꯅꯔꯅꯤ
ꯎꯝ
ꯍꯧꯖꯤꯛꯐꯥꯎ ꯄꯨꯟꯗ꯭ꯔꯤ ꯀꯩꯅꯣ ꯐꯖꯅ ꯍꯥꯏ ꯁ꯭ꯀꯨꯜ ꯂꯥꯏꯐ ꯂꯣꯏꯕꯗꯒꯤ ꯄꯥꯎꯕꯨꯗꯤ ꯈꯖꯤꯛ ꯈꯖꯤꯛꯇꯤ ꯐꯥꯎꯅꯩ ꯍꯥꯏꯗꯤ ꯂꯣꯏ ꯃꯄꯥꯟꯂꯣꯝ ꯂꯣꯏ ꯆꯠꯅꯈꯤꯕ ꯑꯌꯥꯝꯕ ꯑꯣꯏꯕꯨꯗꯤ
ꯝ ꯐꯥꯎꯗ ꯌꯥꯗ꯭ꯔꯣ
ꯍꯥ
ꯈꯖꯤꯛꯈꯛ ꯈꯖꯤꯛ ꯈꯖꯤꯛ ꯐꯥꯎꯅꯕꯗꯨ
ꯌꯥꯗꯕꯩꯅꯤꯅꯦ
ꯌꯥꯅꯕ ꯇꯧꯔꯣ ꯀꯩꯅꯣ ꯌꯥꯅꯕ ꯇꯧꯔꯣ ꯀꯩꯅꯣ
ꯑꯁ ꯇꯜꯂꯦꯗ ꯃꯌꯥꯝ ꯐꯥꯎꯅꯗꯧꯁꯦ
ꯀꯩꯒꯤ ꯇꯟꯕꯥ
ꯃꯤꯕꯨ ꯑꯝꯇ ꯐꯥꯎꯅꯗ꯭ꯔꯤ ꯇꯟ꯭ꯗ꯭ꯔꯥ ꯑꯥꯏꯁꯣꯂꯦꯠꯁꯨ ꯇꯧꯕ ꯈꯒꯥ ꯇꯝꯗꯔꯗꯤ ꯀꯥꯏꯗꯒꯤ
ꯎꯝ ꯎꯝ ꯎꯝ
ꯃꯤꯒ ꯌꯥꯝ ꯄꯥꯎ ꯐꯥꯎꯅꯔꯤ ꯖꯥꯇꯤ
ꯎꯝ
ꯐꯖꯄꯨ ꯂꯣꯏꯕꯗꯒꯤ ꯃꯔꯨ ꯑꯣꯏꯕ ꯑꯩꯈꯣꯏ ꯄꯨꯟꯕ ꯈꯛꯅꯤ ꯐꯥꯎꯅꯔꯤꯁꯦ ꯑꯃ
ꯎꯝ
ꯃꯤ ꯌꯥꯝꯅ ꯀꯩꯅꯣ ꯇꯧꯕꯁꯤ ꯍꯥꯏꯗꯤ ꯑꯃꯔꯣꯝꯗꯗꯤ ꯌꯥꯝ ꯀꯥꯟꯅꯗꯦꯕ ꯑꯃꯔꯣꯝꯗꯕꯨꯗꯤ ꯅꯨꯡꯉꯥꯏꯕ
ꯏꯁ ꯕꯣꯜ ꯌꯦꯡꯕ ꯂꯛꯏꯅꯤ
ꯀꯔꯦ
ꯕꯣꯜ ꯌꯦꯡꯕ ꯂꯥꯛꯏꯕ
ꯇꯔꯥ
ꯈꯣꯢꯌꯨꯝꯗ ꯎꯝ
ꯅꯣꯏ ꯕꯣꯜꯒ ꯑꯣ
ꯍꯦꯔꯥ ꯈꯪꯗꯦꯗ
ꯌꯦꯡꯉꯣ ꯀꯩꯅꯣ ꯅꯣꯡ ꯐꯥꯗꯣꯛꯏ ꯅꯣꯡ ꯐꯥꯗꯣꯛ ꯌꯦꯡꯕꯕꯨ ꯑꯨꯛ ꯉꯟꯅꯍꯧꯗ꯭ꯔꯗꯤ ꯅꯨꯡꯉꯥꯏꯇꯦ ꯇꯧꯕꯅꯦ
ꯑꯁ ꯄꯨꯡ ꯕꯣꯔꯣ ꯃꯈꯥꯏꯗ ꯕꯣꯜ ꯌꯦꯡꯉꯩ ꯉꯟꯅ ꯍꯧꯒꯠꯄꯗꯤ ꯂꯩ ꯇꯦ
ꯈꯣꯏꯗꯤ ꯌꯥꯗꯦꯅꯦ ꯉꯟꯒꯦꯔ ꯊꯦꯡꯒꯦꯔ ꯍꯧꯒꯠꯇꯕꯗꯤ ꯌꯥꯗꯦ
ꯁꯤꯗꯤ ꯉꯝꯗꯦ
ꯑꯅꯤꯗ ꯇꯨꯝꯃꯁꯨ ꯃꯉꯥ ꯇꯔꯨꯛ ꯇꯧꯒꯗꯕ ꯌꯥꯗꯦ
ꯅꯣꯏꯕꯨ ꯃꯥꯗ ꯐꯨꯕ꯭ꯔꯥ
ꯉꯥꯡꯅꯤ
ꯐꯨꯗꯤ ꯐꯨꯗꯕ
ꯆꯂꯣꯍꯦ ꯐꯨꯗꯤ ꯐꯨꯗꯧ ꯇꯔꯨꯛ ꯇꯔꯨꯛ ꯍꯈ꯭ꯔꯗꯤ ꯉꯥꯡꯊꯔꯛꯑꯗꯧꯅꯦ
ꯑꯃ ꯑꯅꯤ ꯑꯍꯨꯝ ꯃꯔꯤ ꯃꯉꯥ ꯇꯔꯨꯛ ꯐꯥꯏꯞ ꯁꯤꯛꯁ ꯁꯤꯁ
ꯎꯝ ꯑꯦ ꯃꯁꯤꯡꯁꯦ ꯃꯩꯇꯩꯂꯣꯟꯗꯤ ꯍꯧꯖꯤꯛ ꯈꯛ ꯑꯦ ꯑꯗꯨꯅꯤ ꯀꯩꯅꯣ ꯇꯨꯍꯧꯥꯎꯒꯠꯂꯤꯁꯦ
ꯑꯃ ꯑꯅꯤ ꯑꯍꯨꯝ ꯃꯔꯤ ꯃꯉꯥ ꯇꯔꯨꯛ ꯇꯔꯨꯛ ꯑꯩꯗꯤ ꯇꯔꯦꯠ ꯇꯔꯦꯠ ꯃꯈꯥꯏꯗ
ꯏꯃꯩꯏ ꯀꯩꯅꯣ ꯊꯦꯡꯉꯦꯍꯦ
ꯊꯦꯡꯉꯦꯍꯦ ꯊꯦꯡꯅ ꯇꯨꯝꯄꯒꯤꯅꯤ
ꯑꯩꯈꯣꯏꯗꯤ ꯊꯦꯡꯅ ꯇꯨꯝꯃꯁꯨ ꯄꯨꯡ ꯃꯉꯥ ꯇꯔꯨꯛ ꯍꯧꯗꯕ ꯌꯥꯗꯦ
ꯑꯩꯅ ꯅꯣꯏ ꯃꯃꯥꯁꯦ ꯕꯦꯠꯅꯤꯅꯦ
ꯕꯦꯠꯅꯤ ꯑꯗꯨꯒꯨꯝꯕꯗꯨꯗꯤ
ꯑꯣ ꯍꯥꯟꯅꯗꯒꯤꯁꯨ ꯑꯗꯨꯝ ꯇꯧꯔꯛꯄꯩꯅꯤꯅꯦ ꯌꯨꯝꯗ ꯂꯩꯇ꯭ꯔꯀꯥꯟꯗꯅꯦ ꯈꯔ ꯊꯦꯡꯅꯣꯏꯁꯦ ꯀꯔꯤꯒꯤꯅꯣ
ꯒꯦꯝ ꯁꯥꯅꯕ꯭ꯔ
ꯍꯧꯖꯤꯛꯇꯤ ꯁꯥꯟꯅꯗ꯭ꯔꯦꯗ ꯍꯥꯟꯅ ꯍꯥꯏ ꯁ꯭ꯀꯨꯜ ꯂꯥꯏꯞ ꯀꯌꯥ ꯇꯧꯔꯤꯉꯩꯗꯗꯤ ꯌꯥꯝ ꯁꯥꯟꯅꯔꯝꯃꯤ ꯃꯇꯥꯡ ꯃꯇꯝ ꯌꯥꯔꯛꯇꯕꯗꯒꯤ ꯀꯛꯊꯠꯈ꯭ꯔꯦ ꯉꯝꯃꯛꯇꯕ ꯍꯥꯏꯇꯥꯔꯦ
ꯑꯩꯁꯨ ꯏꯃꯦꯜ ꯁꯦꯟꯅꯔꯝꯃꯤ
ꯑꯩꯁꯦ ꯁꯥꯟꯅꯔꯝꯕꯅꯤ ꯀꯅ ꯑꯗꯨ ꯇꯣꯔꯅꯥꯃꯦꯟꯒ ꯊꯣꯛꯇꯅ ꯈꯣꯠꯇꯅ ꯑꯩꯈꯣꯏ ꯇꯪꯉꯨ ꯇꯧꯔꯒ
ꯉꯝꯁꯨ ꯉꯝꯗꯕꯗꯨ
ꯑꯦ ꯉꯝꯃꯦꯍꯦ ꯑꯩ ꯈꯣꯏꯗꯤ
ꯑꯩꯈꯣꯏ ꯂꯝꯒꯤ ꯑꯣꯏꯅꯀꯣ ꯇꯣꯔꯅꯥꯃꯦꯟꯁꯤ ꯊꯣꯛꯑꯦꯕꯀꯣ ꯍꯣꯏ ꯑꯩꯈꯣꯏꯅ ꯂꯧꯋꯦꯕꯀꯣ ꯀꯩꯅꯣꯅꯦ ꯃꯤ ꯑꯃꯃꯝꯗ ꯂꯨꯄꯥ ꯆꯥꯝꯃꯉꯥ ꯆꯥꯝꯃꯉꯥꯅꯦꯕ
ꯎꯝ
ꯑꯅꯤꯔꯛ ꯁꯨꯕ ꯌꯥꯎꯕꯗꯅ ꯔꯟꯅꯔ ꯑꯞꯇ ꯂꯩꯈꯤꯕ ꯔꯅꯔ ꯇꯥꯔꯦ ꯑꯅꯤꯌꯦꯛꯁꯤ ꯎꯗꯗꯤꯦ ꯑꯣꯄꯟꯗ ꯑꯗꯨꯅ
ꯑꯩꯅ ꯍꯧꯖꯤꯛ ꯀꯣ ꯇꯣꯔꯥꯄꯅꯤꯕ ꯅꯉꯣꯟꯗ
ꯃꯥꯅꯦ
ꯑꯣ
ꯅꯨꯡꯉꯥꯏꯅꯦ ꯍꯥꯟꯅꯕꯗꯤ ꯍꯧꯖꯤꯛꯇꯤ ꯁꯥꯟꯅꯅꯤꯡꯗꯦꯗ ꯇꯜꯂꯦ ꯍꯧꯖꯤꯛꯀꯥꯟ ꯀꯅꯣꯗꯦ ꯍꯅ ꯇꯨ ꯀꯥꯈꯂꯄ ꯇꯥꯏꯗ ꯑꯗꯨꯗꯒꯤ ꯑꯁ ꯈꯪꯗꯦ ꯅꯪ ꯇꯠꯇ ꯑꯁ ꯂꯄ꯭ꯔꯥ
ꯇꯦ ꯑ
ꯈꯪꯗꯦ ꯑꯩꯈꯣꯏ ꯁꯥꯏꯟꯁ ꯂꯧꯔꯛꯄꯔ ꯀꯩꯅꯣ ꯈꯪꯗꯦ ꯅꯣꯏ ꯑꯥꯠ ꯂꯧꯧꯋꯦ
ꯑꯩ ꯁꯥꯏꯟꯁ ꯂꯧꯗꯦ ꯑꯥꯔꯆꯅꯥ ꯈꯔꯤ ꯂꯎꯕ
ꯁꯥꯏꯟꯁ ꯂꯧꯔꯨꯕꯗ ꯑꯁ ꯂꯥꯏꯔꯤꯛꯁꯨ ꯐꯗ ꯌꯥꯗꯨꯝ ꯇꯕ ꯑꯗꯨꯗꯪ ꯌꯦꯡꯒ ꯂꯣꯏ ꯀꯥꯎꯋꯦ ꯑꯗꯨ ꯃꯇꯝꯗꯗꯤ
ꯑꯗꯩ ꯀꯛꯊꯠꯈꯤꯕꯅꯤꯒꯦ ꯍꯥꯏꯗꯤ ꯃꯇꯝꯗꯨ ꯌꯥꯔꯛꯇꯕꯗꯨꯗꯤ
ꯀꯔꯤ ꯎꯝ
ꯍꯥꯏꯗꯤ ꯃꯇꯝꯗꯨ ꯍꯥꯏꯗꯤ ꯆꯥꯅꯔꯛꯇꯕꯗꯣ ꯍꯥꯏꯗꯤ ꯒꯦꯝ ꯁꯥꯟꯅꯕꯒ ꯑꯗꯨꯒ ꯄꯥꯔꯛꯄꯗꯨ ꯁꯥꯏꯟꯁꯀ ꯂꯧꯁꯤꯟꯕꯒ ꯑꯩ ꯀꯛꯊꯠꯄꯅꯦꯕ
ꯀꯛꯊꯛ ꯑ ꯄꯔꯗ ꯀꯦꯝ ꯁꯥꯟꯅꯥꯕꯁꯦ ꯃꯇꯝ ꯃꯥꯡꯕꯅꯦ
ꯑꯗꯒꯤ ꯑꯩꯈꯣꯏ ꯏꯃꯥꯟꯅꯕꯅꯕꯒ ꯌꯥꯝ ꯁꯥꯟꯅꯈꯤꯗ꯭ꯔꯦꯗ ꯑꯩꯈꯣꯏ ꯄꯣꯂꯞ ꯁꯥꯟꯅꯩꯅ ꯑꯃꯨꯛꯀꯗꯦ ꯂꯣꯏꯇ ꯌꯄꯗꯒꯤ ꯍꯧꯣꯏꯁ ꯁꯥꯟꯅꯔꯤꯕꯩꯁꯤ
ꯎꯝ ꯆꯉꯗ꯭ꯔꯦ ꯑꯩꯈꯣꯏ ꯕꯣꯁꯅꯩ ꯉꯥꯡꯉꯤ
ꯑ
ꯑꯩꯈꯣꯏ ꯃꯃꯥꯅ ꯍꯥꯏꯌꯦ ꯁꯅꯥ ꯅꯨꯄꯤꯅ ꯑꯗꯨꯒꯨꯝꯕ ꯁꯅꯥꯅꯕ ꯌꯥꯗꯦꯅ
ꯑꯁ ꯒꯦꯝ ꯁꯥꯟꯅꯩꯌꯦꯗꯒꯤꯩ ꯃꯤ ꯉꯥꯡꯅꯕꯁꯤꯗꯤ ꯂꯣꯏꯔꯦꯅꯦ
ꯂꯣꯠ ꯂꯣꯠꯅꯅꯤꯅꯦ ꯇꯣꯏꯂꯦꯠꯇ ꯐꯝꯃꯒꯗꯤ ꯁꯅꯏ ꯑꯗꯨꯒ ꯍꯧꯖꯤꯛꯀꯥꯟꯗꯤ ꯁꯥꯟꯅꯗꯦ
ꯐꯣꯏꯗꯤ ꯑ ꯁꯥꯗ꯭ꯔꯕꯥ
ꯎꯝ ꯆꯉꯒꯦ ꯆꯉꯅꯤ ꯏꯗ꯭ꯔꯦ
ꯀꯩꯅꯣ ꯅꯪ ꯐꯣꯟꯗ ꯀꯩꯅꯣꯝ ꯃꯦꯠꯄ ꯃꯥꯜꯂꯦꯗ
ꯍꯥ
ꯅꯪ ꯐꯣꯟꯗ ꯀꯩꯗꯝ ꯃꯦꯠꯄ ꯃꯥꯜꯂꯦꯕ
ꯑꯥ ꯀ ꯅꯣ ꯏꯠꯀꯅꯤ ꯐꯣꯇꯣ ꯑꯔꯤꯕꯗꯨ ꯀꯛꯊꯠꯄꯅꯤꯗ
ꯑ